ꯍꯜꯂꯣ
ꯀꯩꯗꯧꯔꯤꯒꯦ
ꯑꯩꯁ ꯍꯆꯤꯠ ꯂꯥꯡꯒꯦꯅ ꯇꯧꯔꯤꯌꯦꯦ ꯍꯣꯔꯦꯟ ꯍꯧꯥꯎꯆꯤ ꯂꯩꯌꯦꯦ
ꯀꯩ ꯂꯝꯝꯗꯅꯣ
ꯍꯣꯟꯗꯥ ꯍꯣꯟꯗꯥ
ꯑꯩ ꯒꯥꯔꯤ ꯀꯩꯅꯣ ꯀꯩꯅꯣ ꯒꯥꯔꯤ ꯑꯃꯇꯪ ꯂꯧꯒꯗꯧꯅꯤꯅꯦ ꯀꯔꯤ ꯒꯥꯔꯤ ꯂꯧꯕꯅꯣ ꯐꯗꯣꯏꯅꯣ ꯈꯪꯗꯦꯅꯦ
ꯂꯗꯥꯥꯏꯝ ꯁꯔꯣ ꯆꯧꯔꯑꯣꯣ
ꯒꯥꯔꯤ ꯑꯆꯧꯕ ꯂꯧꯔꯗꯤ ꯑꯆꯧꯕꯣꯏ ꯂꯧꯒꯗꯕꯅꯤ ꯀꯩꯅꯣ ꯃꯆꯥꯕꯨ ꯀꯅꯥ ꯊꯪꯅꯒꯦ
ꯊꯥꯔꯠ ꯗꯣꯔ ꯐꯥꯏꯕꯇꯣꯝ ꯂꯧꯔꯁꯤꯖꯤꯔꯣ
ꯍꯥꯥ
ꯊꯥꯔꯠ ꯗꯜ ꯐꯥꯏꯚꯇꯝ ꯂꯧꯁꯤꯔꯣ
ꯊ ꯗꯣꯔ ꯐꯥꯏ ꯐꯗꯤ ꯁꯤꯒꯤ ꯀꯥꯡꯝ ꯆꯥꯅ ꯊꯧꯕ ꯇꯥꯇꯥ ꯁꯦꯔꯥꯗꯣ ꯌꯥꯏꯅꯦ ꯑꯗꯣ
ꯐꯖꯦ ꯇꯅꯦꯍꯦ
ꯑꯗꯨ ꯑꯗꯨꯝ ꯌꯥꯏꯅꯦ ꯑꯁ ꯐꯖꯗꯕꯩ ꯅꯠꯇꯦ ꯃꯑꯣꯡꯗꯣ ꯑꯗꯨꯝ ꯌꯥꯏꯅꯦ ꯄꯣꯠꯇꯣ
ꯐꯖꯗꯕꯅꯦꯃꯤꯗꯨ ꯒꯥꯔꯤꯗꯁ ꯂꯥꯛꯑꯒꯥꯟꯅ
ꯄꯣꯠꯇꯨ ꯑꯗꯨꯝ ꯀꯥꯞꯄꯦꯕꯗꯣ ꯄꯤꯗꯤ ꯄꯤꯗꯤ ꯂꯥꯎ ꯀꯥꯞꯄꯦꯕ
ꯁꯦꯔꯥꯗꯨꯗꯒꯤ ꯑꯗꯨꯗꯒꯤ ꯊꯥꯔꯅꯤꯅ ꯍꯩꯅ ꯐꯖꯗ꯭ꯔꯣ
ꯍꯣꯡꯁꯦ ꯑ ꯐꯠꯇ ꯐꯠꯇ ꯆꯪ ꯂꯩꯅꯦꯅꯦ ꯁꯣꯛꯄꯗꯩꯗ ꯂꯣꯏ ꯂꯧꯊꯣꯛꯀꯦ ꯇꯧꯔꯒ ꯑꯗꯨ
ꯍꯧꯖꯤꯛ ꯍꯣꯔꯦꯟ ꯂꯨꯄꯥ ꯇꯔꯥ ꯇꯔꯥꯒꯤ ꯇꯤꯀꯦꯠ ꯑ ꯁꯤ ꯑꯃ ꯂꯩꯌꯦ ꯍꯣꯔ ꯀꯛꯁꯤꯔꯣ
ꯀꯔꯤꯦ
ꯇꯤꯛꯀꯦꯠ ꯂꯨꯄꯥ ꯇꯔꯥ ꯄꯤꯕ ꯍꯧꯥꯎꯁꯤ ꯑꯃ ꯂꯩꯌꯦ ꯀꯛꯁꯤꯂꯕ
ꯀꯩ ꯂꯝꯗ
ꯐꯣꯟꯗ ꯍꯥꯏꯔꯒ
ꯀꯣꯟꯗ
ꯎꯝ ꯍꯥꯎꯁ ꯂꯨꯄꯥ ꯂꯤꯁꯤꯡ ꯑꯅꯤ
ꯌꯥꯏꯅꯦ ꯑꯗꯨꯗꯤ ꯌꯦꯡꯕ ꯌꯥꯏꯅꯦ
ꯀꯟ ꯇꯜ ꯄꯄꯠꯇ ꯍꯥ
ꯌꯥꯏꯑꯌꯦ ꯑꯗꯨꯣ ꯌꯥꯏꯑꯌꯦ
ꯑꯗ ꯅꯪꯒꯤ ꯂꯨꯄꯥ ꯁꯤꯛꯁꯇꯤ ꯀꯥꯞ ꯆꯜꯂꯛ ꯁꯦꯠ ꯑꯃ ꯂꯧꯅꯕ
ꯁꯦꯔꯝꯗ ꯁꯤꯛꯁꯇꯤꯦ
ꯎꯝ
ꯂꯥꯏꯟꯗ ꯀꯌꯥ
ꯂꯥꯏꯟꯗ ꯂꯨꯄꯥ ꯆꯥꯝꯃ ꯆꯥꯝꯃ ꯑꯗꯒꯤ ꯁꯦꯠ ꯄ꯭ꯔꯥꯏꯖꯇ ꯂꯨꯄꯥ ꯆꯥꯃꯉꯥ ꯁꯦꯀꯦꯟ ꯍꯥꯎꯁ ꯐꯜ ꯁꯀ ꯍꯥꯎꯁꯜ ꯄꯁꯥꯎ
ꯌꯥꯥꯗ ꯌꯥꯔ ꯄꯥꯅꯤꯅꯦ ꯑꯗꯨꯗ
ꯂ ꯄ ꯇꯔꯥꯜ
ꯎꯝ
ꯂꯨꯄꯥ ꯇꯔꯥꯅꯅꯦꯕ ꯌꯥꯎꯒꯦꯔꯣ ꯍꯧꯥꯎꯔꯛꯑꯗꯤ ꯍꯧꯥꯎꯔꯛꯑꯗꯤ ꯁꯥꯖ ꯑꯗꯨꯝ ꯆꯥꯕ ꯌꯥꯔꯝꯅꯤꯅꯦ
ꯌꯥꯗꯤ ꯂꯣꯏ ꯌꯥꯏ ꯌꯥꯗꯕ ꯑꯃ ꯆꯟ ꯂꯩꯇꯦ
ꯑꯩꯗꯤ ꯍꯣꯔꯦꯟ ꯌꯥꯎꯔꯅꯤ ꯁꯤ ꯃ
ꯎꯝ
ꯑꯆꯧꯕ ꯐꯥꯎꯗ꯭ꯔꯁꯨ ꯂꯨꯄꯥ ꯇꯔꯥꯁꯦ ꯐꯥꯎꯈ꯭ꯔꯦꯡꯒꯦꯕ
ꯏꯒꯂꯣ ꯌꯦꯡꯒꯂꯣ
ꯑꯩ ꯌꯥꯝ ꯐꯥꯎꯒꯜꯂꯦꯕ ꯁꯤꯒꯨꯝꯕꯁꯦ
ꯍꯥꯎ
ꯈꯣꯡꯁꯦ ꯅꯥꯔꯦꯕ
ꯀꯂꯤꯒꯦ
ꯑꯣ ꯐꯦ ꯐꯥꯏ
ꯑꯣ ꯒꯥꯔꯤ ꯆꯥꯝꯕꯗ ꯗꯤꯝꯄꯔꯗ ꯂꯦꯜꯂꯦꯕꯥ
ꯑꯣ ꯇꯥꯕ꯭ꯔꯣ
ꯑꯦ ꯑꯩ ꯀꯥꯡ ꯀꯨꯏꯔꯝꯃꯔꯣꯏꯅꯦ
ꯑꯥ
ꯀꯥꯡ ꯀꯨꯏꯔꯝꯃꯔꯣꯏꯅꯦ
ꯀꯥꯡꯗꯤ ꯀꯨꯏꯗ꯭ꯔꯦ ꯀꯩꯅꯣꯝ ꯍꯧꯒꯠꯄꯗꯤ ꯌꯥꯔꯕꯅꯦ
ꯈꯦꯆꯤ ꯇꯧꯖꯤꯔꯣ ꯌꯨꯝꯗ
ꯌꯥꯏꯌꯦ ꯌꯥꯏꯌꯦ
ꯄꯀꯧꯔꯥꯗꯨꯃ ꯐꯖꯅ ꯍꯧꯔꯒꯥꯕꯀꯣ
ꯇꯧꯕ ꯌꯥꯏ ꯇꯧꯕ ꯌꯥꯏ
ꯎꯇꯤ ꯑꯃ ꯀꯥꯡꯍꯧ ꯑꯃ ꯇꯧꯔꯒ
ꯎꯝ
ꯑꯆꯥꯔ ꯐꯖꯕ ꯑꯃ ꯇꯧꯔꯒ ꯌꯥꯔꯒꯗꯤ ꯁꯥ ꯊꯣꯡꯕ ꯐꯖꯕ ꯑꯃ ꯑꯗꯨꯝ ꯍꯥꯞꯆꯤꯜꯂꯁꯨ ꯌꯥꯏ ꯅꯗꯞ ꯂꯥꯎꯅ ꯀꯪꯅ ꯉꯧꯕꯗꯣ
ꯑꯥ
ꯑꯗꯨꯒ ꯈꯦꯆꯤꯒ ꯆꯥꯕ ꯑꯗꯨꯝ ꯌꯥꯕꯅꯦ
ꯑꯥ ꯑꯩꯈꯣꯏ ꯁꯤꯗꯒꯤ ꯀꯩꯅꯣꯗ ꯈꯪꯗ꯭ꯔ ꯁꯟꯖꯥꯎꯗ ꯈꯪꯕ꯭ꯔꯣ
ꯎꯝ
ꯃꯥ ꯖꯦꯁꯦꯕꯤ ꯑꯃ ꯂꯩꯅꯤ ꯍꯥꯏꯔꯤꯅꯦꯕ
ꯎꯝ
ꯆꯠꯂꯣ ꯖꯦ ꯁꯤꯕꯤꯤ ꯑꯣꯏꯅ ꯊꯔꯅꯤ
ꯍꯧꯖꯤꯛ ꯆꯪꯒꯤꯕꯗꯣ ꯃꯥꯔꯣ
ꯍꯥꯥ
ꯕꯔꯣ ꯍꯧꯖꯤꯛ ꯆꯪꯒ꯭ꯔꯤꯗꯣ
ꯑꯠꯇ ꯄꯁꯟꯇ
ꯑꯣ ꯕꯁꯟꯇꯅ ꯖꯦꯁꯤꯕꯤ ꯇꯣꯡꯍꯜꯂꯒ ꯃꯥ ꯄꯨꯕꯤꯔꯨꯕꯗꯒꯤ ꯃꯥ ꯖꯦꯁꯤꯕꯤ ꯂꯩꯅꯦꯅ ꯍꯥꯏꯔꯛꯑꯕꯥ
ꯍꯥꯏꯔꯦꯌꯦ ꯅꯍꯥꯟ ꯀꯅꯥꯅꯣꯝ ꯍꯥꯏꯔꯛꯏꯅꯤ
ꯃꯣꯏ ꯁꯥꯏꯀꯜ ꯃꯥꯏ ꯁꯥꯏꯀꯜ ꯒ꯭ꯌꯥꯔ ꯄꯥꯟꯕꯤ ꯑꯃ ꯊꯧꯕ ꯉꯔꯥꯡ ꯎꯏ ꯂꯩꯒ꯭ꯔꯝꯕꯣ
ꯃꯣꯏꯒꯤꯔꯣ ꯂꯩꯗꯦꯗꯥ ꯊꯣꯏꯕꯒꯤ ꯑꯣꯏꯔꯝꯒꯅꯤ
ꯍꯣꯏ ꯌꯨꯝꯗꯩ ꯊꯧꯗꯣꯔꯛꯏꯗ
ꯊꯣꯏꯕꯒꯤ ꯑꯣꯏꯔꯝꯒꯅꯤ ꯊꯣꯏꯕꯒꯤ
ꯅꯠꯇꯤꯌꯦ ꯃꯣꯏ ꯏꯃꯨꯡꯗꯩ ꯏꯟꯊꯣꯔ ꯊꯧꯗꯣꯔꯛꯑꯦ ꯃꯤ
ꯎꯗꯦꯗ ꯃꯣꯏ ꯁꯥꯏꯀꯜ ꯒ꯭ꯌꯥꯔ ꯄꯥꯟꯕꯤꯗꯤ
ꯑꯩ ꯉꯔꯥꯡ ꯃꯥ ꯊꯩꯗꯣꯔꯛꯄ ꯗꯨ ꯎꯕꯩ ꯋꯥꯅꯦ ꯅꯨꯃꯤꯗꯥꯡ
ꯑꯣꯗꯤ ꯁꯥꯏꯀꯦꯜꯒꯌꯥ ꯄꯜꯗ
ꯑꯥꯏꯐꯣꯟ ꯂꯩꯔꯅꯦ ꯍꯕ ꯀꯩꯅꯣꯝ ꯍꯥꯏꯗꯥꯦ ꯃꯥꯒꯤ
ꯍꯥꯏꯕꯅꯦ ꯑꯗꯨꯃꯥꯏꯅ ꯍꯥꯏ ꯀꯩꯅꯝ ꯇꯧꯕꯅꯤ
ꯑꯩꯉꯣꯟꯗ ꯂꯨꯄꯥ ꯂꯤꯁꯤꯡ ꯅꯤꯐꯨꯗꯥ ꯀꯥꯞꯄꯛꯀꯦꯅ ꯍꯥꯏꯔꯝꯕꯅꯦ
ꯂꯧꯊꯣꯛꯑꯈ꯭ꯔꯣꯕꯣ ꯄꯩꯁꯥ
ꯂꯧꯊꯣꯛꯇꯦꯍꯦ ꯀꯥꯞꯄꯛꯇꯦ ꯑꯩ ꯑꯩ ꯑꯦꯇꯦꯝ ꯌꯥꯗꯦ ꯍꯥꯏꯒꯤꯕꯅꯦ
ꯑꯩꯒꯤ ꯑꯩꯒꯤ ꯌꯥꯏ ꯍꯥꯏꯌꯨ ꯌꯥꯗ꯭ꯔꯣ ꯑꯩꯒꯤꯗꯤ ꯌꯥꯏ
ꯑꯩꯅ ꯑꯩꯒꯤꯗꯤ ꯌꯥꯗꯦꯅ ꯍꯥꯏꯕꯅꯦ ꯑꯥꯏ ꯐꯣꯟ ꯑꯃ ꯂꯩꯅꯦꯅ ꯍꯥꯏꯕꯅꯦ ꯑꯃꯨꯛꯁꯨ ꯂꯩꯔꯔꯣꯏꯀꯥꯏꯅ ꯇꯧꯒꯤꯝꯅꯤ
ꯑꯣ ꯇꯨꯝꯕꯨ ꯇꯨꯝꯅꯤꯡꯉꯦꯗꯥ ꯇꯧꯔꯤꯖꯦ
ꯆꯦꯆꯟꯅ ꯄꯤꯔꯛ ꯏ ꯑꯣꯏꯔꯝꯒꯅꯤꯌꯦ
ꯎꯝ
ꯆꯦꯆꯟ ꯅ ꯄꯤꯔꯛ ꯏ ꯑꯣꯏꯔꯝꯒꯅꯤꯕ
ꯎꯝ
ꯑꯁ ꯃꯇꯝ ꯂꯦꯟꯕꯁꯤ ꯋꯥꯏꯗ ꯈꯣꯏ ꯑꯣꯏꯅ ꯆꯣꯞꯁꯤꯔꯣ
ꯀꯅꯥꯒꯤ
ꯗꯥ ꯄꯤꯇꯨꯒꯤ ꯂꯣꯍꯣꯡꯕꯗꯣ
ꯀꯅꯥꯅꯣ ꯄꯤꯇꯨ ꯑꯗꯤ
ꯑꯗꯦ ꯗꯥ ꯊꯣꯏꯊꯣꯏꯕꯒꯤ ꯂꯨꯍꯣꯡꯕꯗꯣ ꯍꯥꯏꯕ
ꯗꯦꯠ ꯇꯦꯟ
ꯇꯦꯟ ꯇꯥꯔꯦ ꯍꯩꯖꯤꯡ ꯄꯣꯠꯀꯤ
ꯗꯦꯠ ꯑꯥꯏꯠ
ꯑꯗꯨꯒ ꯑꯎꯟꯄꯣꯠ ꯂꯧꯕꯗꯤ
ꯗꯦꯠ ꯑꯥꯏꯠ ꯇꯥ
ꯃꯥꯏꯔꯣ ꯗꯦꯠ ꯑꯥꯏꯠ ꯇ ꯑꯗꯨꯝ ꯂꯧꯅꯦ ꯍꯥꯏꯕ꯭ꯔꯣ
ꯎꯝ
ꯗꯦꯠ ꯑꯥꯏꯠꯇ ꯑꯗꯨꯝ ꯂꯧꯅꯤ ꯍꯥꯏꯕ꯭ꯔꯣ
ꯂꯧꯗꯣꯏꯅꯦ ꯗꯦꯠ ꯑꯥꯏꯠ ꯇ
ꯅꯥꯏꯟꯗ ꯅꯠꯇꯕ
ꯅꯥꯏꯟ ꯆꯠꯂꯧꯔꯣꯏ ꯅꯨꯡꯊꯤꯟꯗ ꯑꯌꯨꯛꯇ ꯍꯩꯖꯤꯡ ꯄꯣꯠ ꯄꯨꯔꯦꯗꯅ
ꯑꯥ
ꯅꯨꯡꯗꯤꯟꯗ ꯕꯣꯔ ꯖꯇ꯭ꯔꯥ ꯇꯧ ꯀꯩꯅꯣ ꯂꯥꯑꯅꯤ ꯑꯥ ꯕꯣꯔ ꯕꯥꯇꯣꯟ ꯂꯥꯛꯑꯅꯤ
ꯗꯦꯠ ꯅꯥꯏꯟ ꯂꯥꯛꯑꯣ ꯂꯥꯛꯑꯣꯏꯗꯕ
ꯍꯩꯖꯤꯡꯄꯣꯠ ꯂꯣꯏꯔꯦ ꯅꯨꯡꯗꯤꯟꯗ ꯂꯥꯛꯀꯗꯕꯅꯦꯕ
ꯑꯣ ꯍꯩꯖꯤꯡꯄꯣꯠ ꯂꯣꯏꯔ ꯂꯥꯛꯅꯕ꯭ꯔꯕ
ꯎꯝ ꯑꯗꯨꯗ ꯑꯗꯨꯝ ꯂꯧꯕ ꯆꯠꯂꯁꯨ ꯌꯥꯔꯦ ꯅꯠꯇ꯭ꯔꯒ ꯅꯣꯡꯉꯥꯜꯂ ꯃꯣꯏ ꯆꯠꯀꯦ ꯍꯥꯏꯗꯤ ꯈꯪꯗ꯭ꯔꯥ
ꯃꯣꯏ ꯀꯝꯀꯥꯟ ꯆꯠꯅꯦꯗꯤ ꯍꯥꯏꯒꯦ
ꯅꯣꯡꯉꯥꯜꯂ ꯁꯒꯣꯟꯖꯦꯟ ꯇꯥꯕꯅꯤ ꯁꯒꯣꯟꯖꯦꯟꯗꯗꯤ ꯂꯧꯔ ꯂꯧꯅꯔꯝꯃꯣꯏꯗꯥ ꯂꯨꯍꯣꯡꯕꯒꯤ ꯑꯌꯨꯛꯇ ꯅꯠꯇ꯭ꯔꯒ ꯑꯌꯨꯛꯇꯗꯤ ꯐꯔꯛ ꯇꯥꯔꯅꯤ ꯍꯧꯖꯤꯛ ꯍꯖꯤꯡꯄꯣꯠ ꯅꯨꯃꯤꯠꯇꯔ ꯑꯗꯨꯝ ꯂꯧꯔꯛꯑꯅꯤ ꯗꯦꯠ ꯑꯥꯏꯠ ꯇ ꯗꯦꯠ ꯅꯥꯏꯟ ꯁꯒꯣꯟꯁꯦꯟ ꯂꯨꯍꯣꯡꯕ ꯅꯨꯃꯤꯠꯇꯗꯤ ꯐꯔꯛ ꯇꯥꯔꯅꯦꯕ
ꯂꯨꯍꯣꯡ ꯅꯨꯃꯤꯠꯇꯗꯤ ꯀꯦꯅꯣ ꯇꯧꯔꯣ ꯂꯨꯍꯣꯡ ꯅꯨꯃꯤꯠꯇꯅ ꯐꯝ ꯊꯥ ꯂꯥꯛꯑꯅꯤ
ꯎꯝ ꯑꯗꯨꯝ ꯐꯔꯛ ꯀꯥꯟꯅꯔꯅꯦꯣ
ꯎꯝ
ꯂꯨꯍꯣꯡ ꯅꯨꯃꯤꯠꯇꯨꯗ ꯅꯨꯃꯤꯗꯥꯡ ꯕꯥꯔꯥ ꯈꯅꯥ ꯐꯖꯅ ꯇꯧꯔꯅꯤ ꯈꯔ ꯐꯨꯊꯔꯅꯤ
ꯎꯝ
ꯑꯈꯣꯏꯅ ꯌꯦꯟ ꯌꯦꯟꯅ ꯑꯗꯨꯝ ꯑꯈꯣꯏ ꯁꯨꯕ ꯍꯧꯔꯅꯤ
ꯆꯥꯛꯀꯦꯔꯥ ꯆꯥꯕꯝꯗꯤ ꯀꯥꯏꯗ
ꯀꯔꯤꯒꯤ ꯆꯥꯛꯅꯣ
ꯕꯣꯔꯒꯤ ꯐꯝꯐꯝꯗꯣ
ꯄꯧ꯭ꯔꯤ ꯐꯥꯝ ꯑꯃꯝꯁꯥꯖꯎ ꯁꯨꯃꯥꯡ ꯇꯧꯗꯣꯛꯑꯒꯅꯤꯌꯦ
ꯑꯗꯨ ꯊꯣꯡ ꯃꯅꯦ ꯀꯥꯏ ꯌꯥ
ꯍꯪꯕꯤꯌꯥ ꯀꯗꯥꯥꯏꯗ ꯇꯧꯗꯣꯏꯣ
ꯃꯣꯏ ꯃꯃꯥꯟꯅꯕ ꯍꯣꯏꯗꯤ
ꯅꯠꯇ꯭ꯔꯒ ꯃꯣꯏꯒꯤ ꯅꯥꯀꯟꯒꯤ ꯁꯪꯒꯣꯏꯗ ꯇꯧꯒꯦ ꯍꯥꯏꯔꯛꯇꯧ ꯃꯥꯜꯂꯁꯦ ꯗꯥꯕꯨꯡ ꯑꯣꯏꯔꯝ ꯁꯥꯔꯀꯤ ꯂꯈꯪꯕ꯭ꯔꯥ
ꯃ ꯁ ꯍꯥꯏꯒ꯭ꯔ ꯏꯂ
ꯍꯣꯏ ꯑꯗꯣꯝꯒꯤ ꯁꯥꯏꯠꯇꯗ ꯀꯩꯅꯣ ꯇꯧꯔꯤꯗꯨꯣ ꯁꯪꯒꯣꯏ ꯃꯆꯥ ꯑꯃ ꯇꯞꯊꯣꯛꯑ ꯊꯝꯗ꯭ꯔꯣ ꯀꯣꯟ ꯊꯝꯕꯗꯣꯝꯒꯤꯗ
ꯑꯣ
ꯑꯗꯨꯗ ꯊꯣꯡꯒꯦ ꯍꯥꯏꯔꯛꯑꯅꯦ ꯑꯩ
ꯌꯥꯒꯥꯗ ꯂꯩ ꯑꯗꯨ ꯇꯣꯡꯉꯅꯤ
ꯌꯥꯅꯤꯗ
ꯔꯣ ꯑꯣꯏꯣꯏꯗ
ꯄꯔꯅꯥꯠ ꯈꯟꯖꯤꯜꯂꯒ ꯑꯗꯨꯝ ꯇꯧꯕ ꯌꯥꯅꯦꯕ ꯑ ꯐꯤꯂꯝ ꯌꯦꯡꯕ ꯆꯠꯅꯤꯡꯉꯤꯗ ꯍꯧꯖꯤꯛꯀꯥꯟꯁꯦ
ꯑꯩ ꯇꯨꯝꯕ ꯇꯨꯝꯅꯤꯡꯈ꯭ꯔꯦ
ꯆꯠꯃꯤꯉꯛꯑꯕꯅꯤꯅ ꯅꯨꯡꯁꯥꯒ ꯁꯥꯒꯠꯂꯛꯄꯁꯤꯗ ꯇꯧꯔꯦ ꯑꯩꯃꯤꯅꯦ
ꯍꯥꯥ
ꯇꯨꯝꯅꯤꯡꯉꯑꯝꯃꯦꯕ ꯏꯁꯥꯁꯦ ꯎꯠꯇꯤ ꯆꯥꯁꯤꯜꯂꯨꯕꯩ ꯂꯣꯊꯔꯛꯑꯝꯅꯦꯕ
ꯑꯩ ꯏ ꯆ ꯃꯥꯟ ꯆ ꯊꯂꯨꯕꯅꯦ ꯑꯩ
ꯉꯥꯏ ꯈꯦꯇꯤ ꯈꯔꯒ ꯆꯥꯁꯤꯜꯂꯨꯔꯦ ꯑꯗꯨꯅ ꯎꯇꯤ ꯑꯃ ꯁꯥ ꯁꯜꯂꯦ ꯑꯗꯨ ꯇꯨꯅꯤꯡꯉꯛꯄ ꯇꯥꯏꯃꯤꯡꯗꯣ ꯑꯣꯏꯁꯜꯂꯛꯂꯕꯅꯦ ꯍꯧꯟꯖꯤꯛꯁꯦ ꯊ ꯊ ꯊ ꯊ ꯄꯨꯡꯕꯅꯤ ꯇꯥꯁꯅꯒ꯭ꯔꯕꯅꯤꯅ ꯍꯧꯖꯤꯛꯁꯦ
ꯑꯠꯇꯅꯦ ꯀꯩꯁ ꯃꯗꯨꯂ ꯑꯃꯦ
ꯑ ꯂꯑꯣ ꯂꯥꯛꯑꯣ ꯉꯥꯏꯔꯝꯃꯒꯦ ꯑꯩꯈꯣꯏ ꯉꯔꯝꯃꯒꯦ ꯑꯗꯨꯗꯤ
ꯍꯣꯏ ꯊꯝꯃꯣ ꯊꯝꯃꯣ ꯑꯗꯨꯑꯣꯏꯗꯤ ꯂꯥꯛꯑꯗꯒꯦ